ꯍꯜꯂꯣ
ꯑꯥ ꯇꯥꯏꯀꯣ
ꯍꯣꯏ ꯇꯥꯏꯌꯦ
ꯑꯣ ꯊꯕꯛ ꯇꯧꯔꯤꯔꯣ
ꯍꯧꯖꯤꯛꯇꯤ ꯇꯧꯗ꯭ꯔꯤ
ꯑꯣ ꯆꯥꯠ ꯆꯥꯔꯦꯀꯣ
ꯑꯍꯣꯏ ꯆꯥꯔꯦ ꯍꯧꯖꯤꯛ ꯆꯥꯛꯇꯣꯛꯄꯗ ꯉꯥꯏꯔꯦ
ꯎꯝ
ꯅꯪꯗꯤ ꯆꯥꯔꯕꯣ
ꯑꯩ ꯆꯥꯔꯦ ꯍꯣꯏ
ꯑꯣ ꯀꯩ ꯃꯊꯦꯜ ꯆꯥꯒꯦ
ꯑꯩ ꯉꯁꯤ ꯌꯦꯟꯁꯥ ꯆꯥꯏ
ꯑꯣ ꯏꯟꯁꯥꯡ ꯍꯥꯎꯋꯦꯀꯣ ꯑꯗꯨꯗꯤ
ꯈꯪꯗꯦ ꯑꯗꯨꯝ ꯍꯥꯎꯋꯦ ꯍꯣꯏ
ꯑꯩꯗꯤ ꯍꯪꯒꯥꯝ ꯀꯥꯡꯁꯣꯏ ꯑꯣꯏꯅ ꯆꯥꯏ
ꯑꯣ ꯍꯥꯎꯋꯦ ꯍꯪꯒꯥꯝ ꯑꯗꯨꯝ ꯍꯥꯎꯋꯦ ꯍꯪꯒꯥꯝꯁꯨ
ꯎꯝ
ꯑꯩꯁꯨ ꯆꯝꯐꯨꯠ ꯇꯧꯔꯒ ꯆꯥꯏ ꯌꯦꯟꯁꯥꯒ ꯌꯥꯝ ꯌꯥꯝ ꯍꯥꯎꯋꯦ
ꯎꯝ ꯉꯁꯤꯗꯤ ꯊꯕꯛ ꯆꯠꯂꯔꯣꯏꯗ꯭ꯔꯣ
ꯑꯩ ꯉꯁꯤꯗꯤ ꯍꯣꯏ ꯑꯗꯨꯝ ꯌꯨꯝꯗ ꯂꯩꯔꯅꯤ ꯊꯕꯛ ꯆꯠꯂ
ꯎꯝ ꯑꯩꯁꯨ ꯌꯨꯝꯗ ꯑꯗꯨꯝ ꯂꯩꯔꯅꯤ ꯉꯁꯤꯗꯤ
ꯑꯣ ꯀꯔꯤ ꯀꯔꯤ ꯍꯣꯠꯅꯔꯒ ꯂꯩ
ꯀꯩꯁꯨ ꯍꯣꯠꯅꯗꯦꯗ ꯌꯨꯝꯗ ꯑꯗꯨꯝ ꯂꯩꯌꯦ
ꯑꯦ ꯆꯤꯡꯗꯔꯣ ꯇꯝꯄꯥꯛꯇꯔꯣ
ꯇꯝꯄꯥꯛꯇ ꯂꯩꯌꯦ ꯏꯅꯥꯎꯅꯨꯄꯥ ꯀꯣꯂꯦꯖ ꯀꯥꯕ ꯑꯗꯨꯒꯤ ꯏꯅꯥꯎꯅꯨꯄꯥ ꯏꯕꯥꯅꯤ ꯂꯩꯌꯦ
ꯆꯞ ꯃꯥꯟꯅꯔꯤꯅꯦ ꯑꯩꯒ
ꯑꯣ
ꯑꯩꯁꯨ ꯏꯅꯥꯎꯅꯨꯄꯥ ꯉꯁꯤ ꯀꯣꯂꯦꯖ ꯑꯍꯥꯟꯕ ꯑꯣꯏꯅ
ꯑꯥꯎ ꯑꯣ ꯏꯅꯥꯎ ꯅꯨꯄꯥꯒꯤ ꯀꯣꯂꯦꯖꯇꯤ ꯍꯧꯗ꯭ꯔꯤ ꯍꯥꯏꯌꯦ ꯑꯗꯨꯒꯤ ꯃꯇꯝꯁꯨ ꯈꯪꯗꯕ
ꯎꯝ ꯍꯝ ꯅꯣꯇꯤꯁ ꯊꯣꯛꯂꯛꯀꯅꯤꯗ
ꯑꯣ ꯃꯣꯏ ꯐꯣꯟ ꯅꯝꯕꯔꯒꯨꯝꯕ ꯂꯧꯔꯁꯨ ꯂꯧꯕꯗꯨ ꯑꯗꯨ ꯂꯧꯕꯗꯁꯨ ꯀꯩꯅꯣ ꯑꯦꯠꯁꯨ ꯇꯧꯕꯤꯗꯕ
ꯑꯣ
ꯃꯣꯏ
ꯑꯗꯨꯝ ꯈꯪꯂꯛꯀꯅꯤꯗ ꯃꯔꯨꯞ ꯃꯄꯥꯡꯗꯒꯤ ꯑꯗꯨꯝ
ꯎꯝ
ꯀꯅꯤꯗ
ꯎꯝ ꯉꯥꯏꯔꯒ ꯂꯩ ꯀꯩꯝꯁꯨ ꯇꯧꯗꯕꯤꯗ
ꯍꯣꯏ ꯏꯅꯥꯎꯅꯨꯄꯥꯁꯨ ꯍꯞꯇꯥ ꯑꯃꯒꯨꯝ ꯀꯨꯏꯔꯦꯝꯃ ꯍꯞꯇꯥ ꯃꯥꯗꯤ ꯍꯞꯇꯥ ꯑꯍꯨꯝꯒꯨꯝꯕ ꯁꯨꯔꯅꯤ ꯉꯥꯏꯔꯒ
ꯑꯥꯎ
ꯉꯁꯤꯅ ꯑꯍꯥꯟꯕ ꯑꯣꯏꯅ ꯆꯠꯈ꯭ꯔꯦ
ꯑꯣ
ꯅꯪꯗꯤ ꯀꯌꯥꯝ ꯀꯨꯏꯔꯒꯦ ꯑꯩ ꯁꯤꯗ ꯂꯩꯕ
ꯀꯨꯏꯗꯦ
ꯑꯣ
ꯀꯨꯏꯔꯦ ꯍꯥꯏꯁꯦꯔ ꯀꯨꯏꯗ꯭ꯔꯦ ꯍꯥꯏꯁꯦꯔ ꯈꯪꯗꯦ ꯐꯦꯕꯋꯥꯔꯤꯗꯒꯤ ꯂꯥꯛꯄꯅꯤ
ꯎꯝ ꯎꯝ ꯑꯩꯗꯤ ꯀꯨꯏꯗ꯭ꯔꯦ
ꯑ
ꯍꯞꯇꯥ ꯑꯃꯒꯨꯝꯕꯗꯤ ꯁꯨꯔꯦ
ꯎꯝ
ꯑꯗꯨꯝ ꯆꯤꯡꯗ ꯂꯩꯕꯅꯦ ꯑꯩ
ꯎꯝ ꯅꯨꯡꯁꯥ ꯊꯣꯛꯄ꯭ꯔꯣ ꯅꯣꯡ ꯃꯥꯡꯕ꯭ꯔꯣ ꯀꯃꯥꯏꯅ ꯇꯧꯋꯦ ꯍꯧꯖꯤꯛ
ꯍꯧꯖꯤꯛꯁꯦ ꯅꯣꯡ ꯈꯔ ꯃꯪꯕꯒꯨꯝ ꯇꯧꯏꯅꯦ
ꯑꯣ ꯑꯩꯁꯨ ꯐꯤ ꯐꯧꯕ ꯂꯣꯏꯔꯒ ꯅꯣꯡ ꯃꯪꯕ ꯍꯧꯔꯦ
ꯎꯝ
ꯐꯤ ꯁꯨꯕꯁꯤ ꯌꯥꯗꯕꯅꯤ ꯐꯤ ꯍꯦꯛ ꯁꯨꯨꯔꯗꯤ ꯅꯣꯡꯗꯣ ꯑꯗꯨꯝ ꯃꯪꯕ ꯍꯧꯥꯎꯔꯅꯤ
ꯑꯣ ꯁꯨꯃꯥꯏꯅ ꯇꯧꯕꯅꯦ
ꯑꯩꯒ ꯅꯣꯡꯒꯁꯦ ꯏꯅꯤꯃꯤ ꯑꯣꯏꯕ ꯆꯥꯠꯂꯣ ꯈꯪꯗꯦ
ꯈꯪꯗ꯭ꯔꯤꯅꯦ ꯅꯪ ꯄꯣꯛꯄ ꯅꯨꯃꯤꯠꯇ ꯅꯣꯡ ꯆꯨꯕ ꯃꯥꯜꯂꯦ ꯑꯗꯨꯗꯤ
ꯈꯪꯗꯦ ꯆꯨꯕ꯭ꯔꯥ ꯆꯨꯗꯕ꯭ꯔꯗꯤ
ꯅꯣꯡꯒ ꯂꯣꯏꯅꯅ ꯑꯗꯨꯝ ꯂꯥꯛꯄ ꯃꯥꯜꯂꯦ ꯅꯪꯒꯤꯁꯦ
ꯈꯪꯗꯦ ꯑꯗꯨꯗꯤ ꯏꯃꯥꯗ ꯍꯪꯕ ꯇꯥꯔꯦ
ꯎꯝ ꯃꯅ ꯍꯣꯔꯦꯟ ꯀꯣꯆ ꯀꯣ ꯗꯥꯏꯔꯦꯛ ꯇꯧꯔꯒ ꯍꯪꯉꯣ ꯑꯗꯨꯒꯤꯗꯣ
ꯎꯝ
ꯑꯩ ꯄꯣꯛꯄ ꯅꯨꯃꯤꯠꯇ ꯅꯣꯡ ꯆꯨꯕ꯭ꯔꯥ ꯏꯃꯥ ꯍꯥꯏꯅ ꯇꯧꯔꯣ
ꯍꯣꯏ
ꯃꯥ ꯄꯥꯈꯥꯏ ꯃꯥꯅ ꯅꯣꯛꯀꯗꯧꯕꯗꯣ ꯑꯩꯗꯤ ꯎꯔꯦ ꯍꯧꯖꯤꯛꯇꯤ
ꯑ
ꯀꯔꯤꯅꯣ ꯍꯧꯖꯤꯛ ꯃꯇꯝꯁꯤꯕꯨ ꯃꯇꯝꯁꯤꯗ ꯁꯤꯒꯨꯝꯕ ꯀꯔꯤꯅꯣ ꯁꯤ ꯉꯁꯤꯁꯦ ꯁꯤꯒꯨꯝꯕ ꯀꯣꯏꯁꯟ ꯍꯪꯉꯤꯁꯤꯕꯨ ꯍꯥꯏꯅ ꯍꯥꯏꯔꯛꯀꯅꯤ
ꯎꯝ
ꯅꯣꯡꯃ ꯅꯣꯡꯃꯁꯨ ꯍꯪꯕ ꯀꯣꯏꯁꯟꯪ ꯅꯠꯇꯦ ꯉꯁꯤ ꯀꯔꯤꯒꯤꯅꯣ ꯍꯥꯏꯅ ꯍꯥꯏꯔꯛꯀꯅꯤ
ꯍꯥꯏꯔꯗꯤ ꯑꯩ ꯀꯃꯥꯏ ꯈꯨꯝꯗꯣꯏꯔꯣ
ꯑꯥ ꯁꯨꯝ ꯍ‌ꯪ ꯈꯪꯅꯤꯡꯕꯒꯤ ꯍꯪꯕꯅ‌ꯦ ꯍꯥꯏ ꯈꯨꯝ ꯀꯩꯅꯣ ꯑꯩ ꯊꯕꯛ ꯑꯃ ꯗꯔꯀꯥꯔ ꯑꯣꯏꯕ ꯍꯥꯏꯅ
ꯑꯦꯛꯖꯥꯝ ꯑꯃꯥ ꯐꯣꯔꯝ ꯐꯤꯜ ꯑꯞ ꯇꯧꯕ ꯃꯇꯝꯗ ꯑꯗꯨꯗꯣ ꯆꯪꯕ ꯍꯥꯏꯅ ꯈ‌ꯣ
ꯏꯁ ꯅꯪꯗꯤ ꯌꯥꯔꯣꯏꯍꯦ
ꯃꯣꯏ ꯃ‌ꯣꯏꯗꯨꯁꯨ ꯈꯔ ꯌꯦꯡꯉ‌ꯣ ꯃꯣꯏꯒꯤ ꯀꯃꯥꯏ ꯍꯥꯏꯔꯛꯄ꯭ꯔꯥ ꯍꯥꯏꯕꯗꯨꯁꯨ ꯑꯗꯨꯝ ꯇꯥꯁꯦꯕ
ꯆꯤꯟꯊꯤꯕ ꯈꯛꯇ ꯍꯥꯏꯔꯒ ꯃꯥꯅ ꯁꯥꯎꯔꯅꯤꯀꯣ
ꯎꯝ ꯑꯗꯨ ꯖꯥ ꯖꯥꯠꯁꯨ ꯇꯧꯒꯗꯧꯕꯅꯦ ꯎꯝ ꯖꯥꯖꯥꯠꯁꯨ ꯍꯪꯒꯗꯧꯕꯅꯤ ꯀꯩꯅꯣ
ꯃꯣꯏꯁꯨ ꯉꯥꯏꯍꯥꯛ ꯑꯣꯏꯔꯁꯨ ꯅꯣꯛꯑꯒ ꯂꯩꯔꯁꯅꯨꯕ
ꯎꯝ
ꯉꯥꯏꯍꯥꯛ ꯅꯣꯛꯍꯜꯂꯨꯕ
ꯅꯪꯗꯤ ꯅꯣꯡꯒ ꯂꯥꯛꯃꯤꯟꯅꯗꯕ꯭ꯔꯣ ꯄꯣꯛꯄ ꯀꯥꯟꯗ
ꯑꯩꯁꯨꯅꯤꯅꯦ ꯀꯩꯅꯣ ꯅꯣꯡꯒꯤ ꯃꯇꯝꯗ ꯄꯣꯛꯇꯤ ꯄꯣꯛꯄꯅꯦ ꯑꯗꯨꯕꯨ ꯑꯩ ꯄꯣꯛꯄ ꯅꯨꯃꯤꯠꯇꯗꯤ ꯈꯪꯗꯦꯀꯣ ꯑꯗꯨꯕꯨ ꯀꯩꯅꯣꯗ ꯅꯣꯡꯖꯨ ꯊꯥꯗꯅꯦꯕ ꯑꯩꯅ ꯄꯣꯛꯄꯗꯣ
ꯑꯥ
ꯑꯗꯨꯗꯅꯦ ꯂꯥꯁ ꯃꯟꯗꯅꯦ ꯑꯩꯒꯤ ꯕꯥꯔꯗꯦꯗꯣ ꯎꯝ ꯑꯗꯨꯏꯅꯦꯕ ꯍꯥ
ꯑꯩꯒꯤꯗꯤ ꯅꯤꯡꯊꯝꯊꯥ ꯃꯇꯝꯗꯅꯦ
ꯑꯣ ꯌꯥꯝ ꯑꯦ ꯑꯗꯨꯗꯤ ꯁꯣꯏꯔꯦꯍꯦ ꯑꯗꯨꯗꯤ ꯍꯪꯗ꯭ꯔꯁꯨ ꯌꯥꯔꯦ
ꯑꯗꯨꯗꯤ ꯍꯪꯗ꯭ꯔꯁꯨ ꯌꯥꯔꯦ ꯅꯣꯡ ꯇꯥꯔꯝ ꯃꯣꯏ ꯗꯨꯗꯤ
ꯎꯝ ꯇꯥꯔꯝꯃꯔꯣꯏ
ꯑꯗꯨꯅꯅꯤꯅꯦ ꯅꯣꯡ ꯄꯥꯏꯕ ꯏꯁꯣꯔꯅ ꯑꯦ ꯃꯥꯗꯤ ꯄꯣꯛꯄ ꯅꯨꯃꯤꯠꯇ ꯅꯣꯡ ꯆꯨꯗ꯭ꯔꯦ ꯍꯥꯏꯅꯀꯣ ꯃꯉꯣꯟꯗ ꯀꯩꯅꯣꯝꯃ ꯇꯧꯁꯦ ꯅꯣꯡ ꯃꯥꯅ ꯐꯤ ꯁꯨꯕ ꯅꯨꯃꯤꯠꯇ ꯅꯣꯡ ꯅ‌ꯣꯡ ꯈꯔ ꯄꯤꯁꯦꯅ ꯇꯧꯕ ꯇꯧꯕꯒꯤ
ꯑꯩ
ꯌꯥꯝ ꯑꯟꯗꯁꯇꯤꯡ ꯑꯟꯗꯁꯇꯦꯟꯗꯤꯡ ꯑꯣꯏꯕ ꯀꯩꯅꯣ ꯅꯣꯡ ꯄꯥꯏꯕ
ꯃꯄꯨꯗꯨꯅ
ꯎꯝ ꯃꯄꯨꯗꯨꯅ ꯏꯁꯤꯡ ꯄꯤꯗ‌ꯦ ꯃꯥꯁꯦ ꯅꯣꯡꯖꯨ ꯊꯥꯗ ꯑꯦ ꯅꯠꯇꯦ ꯅꯤꯡꯊꯝꯊꯥꯗ ꯄꯣꯛꯄꯅꯤ ꯍꯥꯏꯅ ꯀꯣ
ꯑꯥ ꯁꯥꯃꯟꯕꯗꯣ ꯈꯔ ꯏꯪꯁꯤꯅꯨ ꯍꯥꯏꯅꯀꯣ ꯏꯁꯤꯡ ꯄꯤꯕꯥ ꯃꯥꯜꯂꯦ
ꯎꯝ ꯑꯗꯨꯅꯤ ꯅꯆꯥꯟ ꯅ ꯏꯆꯦꯗꯤ ꯀꯌꯥ ꯂꯩꯒꯦ ꯅꯪꯒꯤ
ꯌꯥꯝꯃꯦꯗ ꯑꯩꯗꯤ
ꯑꯣ
ꯅꯣꯏꯗꯤ
ꯑꯩꯒꯤ ꯑꯩꯁꯨ ꯌꯥꯝꯕꯅꯤ
ꯎꯝ ꯆꯤꯡꯒꯤ ꯏꯃꯥ ꯏꯄꯥꯁꯤꯡꯗꯤ ꯌꯥꯝ ꯌꯥꯝꯅ ꯄꯣꯛꯄꯅꯤ ꯊꯥꯏꯅꯒꯤ ꯃꯤꯁꯤꯡꯁꯦ ꯌꯥꯝꯅ ꯄꯣꯛꯄꯅꯦ
ꯑꯝ ꯑꯗꯨꯅꯦ ꯃꯔꯣꯟꯗ ꯊꯥꯕ ꯃꯔꯣꯟꯗ ꯑꯃꯛ ꯐꯥꯗꯕ ꯗꯕꯕ
ꯑꯍꯣꯏ ꯇꯥꯏ ꯅꯪꯒꯤ ꯅꯦꯠꯋꯥꯛꯁꯦ ꯈꯔ ꯅꯨꯡꯉꯥꯏꯇꯕ ꯃꯥꯜꯂꯦ ꯈꯔ ꯈꯔ ꯆꯞꯄꯦ
ꯍꯧꯖꯤꯛꯇꯤ ꯌꯥꯏꯀꯣ ꯅꯪꯁꯦ ꯑꯩꯒꯤ ꯇꯥꯏꯇꯜꯗꯨꯁꯨ ꯃꯥꯟꯅꯩꯅꯦ ꯁꯥꯒꯩꯁꯨ ꯃꯥꯟꯅꯩꯅꯦ
ꯑꯍꯣꯏ ꯃꯅꯥꯏ ꯏꯅꯥꯎ ꯀꯥꯎꯁꯤꯔꯥ ꯗꯗꯥ ꯀꯧꯁꯤꯔꯥ ꯈꯪꯗꯦ
ꯑꯦ ꯈꯪꯗꯦ ꯑꯗꯨꯁꯨ ꯍꯣꯏ
ꯍ
ꯑꯩꯒꯤ ꯃꯈꯥ ꯑꯣꯏꯔꯝꯃꯁꯨ ꯌꯥꯏ ꯃꯊꯛ ꯑꯣꯏꯔꯝꯃꯁꯨ ꯍꯣꯏ
ꯍꯣꯏ
ꯑꯩꯅ ꯈꯟꯕꯗꯤ ꯃꯈꯥꯗ ꯑꯣꯏꯔꯝꯕꯁꯨ ꯌꯥꯏ
ꯀꯗꯦ
ꯅꯪ ꯂꯥꯢꯔꯤꯛ ꯀꯌꯥꯐꯥꯎ ꯇꯝ ꯇꯝꯒꯦ
ꯀꯣꯂꯦꯖ ꯇꯝꯕ ꯂꯣꯏꯔꯒ ꯇꯣꯛꯈ꯭ꯔꯦ
ꯑꯣ
ꯀꯨꯏꯅ ꯇꯝꯕꯁꯨ ꯀꯅꯥꯕ ꯐꯪꯉꯔꯣꯏ ꯍꯥꯏꯕꯗ ꯈꯪꯕꯗꯒꯤ
ꯎꯝ ꯍꯝ
ꯄꯩꯁꯥ ꯃꯥꯡꯅꯕꯅꯤ
ꯑꯗꯨꯗꯤ ꯈꯟꯒꯅꯨꯗ
ꯎꯍꯨꯝ ꯍꯨꯝ ꯍꯨꯝ ꯌꯥꯝ ꯍꯩꯕꯁꯨ ꯅꯠ ꯇꯕꯅꯤꯅ ꯑꯗꯨꯝ ꯇꯣꯛꯄꯥ ꯇꯥꯔꯦ
ꯆꯍꯤ ꯀꯌꯥꯗ ꯂꯣꯏꯒꯦ ꯀꯣꯂꯦꯖꯇꯣ
ꯆꯍꯤ ꯈꯪꯗꯦꯗ ꯀꯨꯟ ꯀꯔꯤ ꯍꯥꯏꯁꯤꯔꯥ ꯈꯪꯗꯦ ꯑꯩ ꯍꯥꯏꯕ ꯍꯩꯇꯦ
ꯎꯝ ꯍꯝ
ꯀꯣꯟꯅ ꯍꯥꯏꯕꯤꯔꯒꯦ ꯍꯤ ꯍꯤ ꯍꯤ
ꯍꯥꯏꯌꯨ ꯀꯩꯁꯨ ꯀꯥꯏꯗꯦ
ꯍꯣ ꯎꯝ
ꯌꯥꯝ ꯑꯍꯟ ꯑꯣꯏꯔꯕꯣ ꯅꯪ
ꯌꯥꯝ ꯑꯍꯟꯗꯤ ꯑꯣꯏꯗꯦ ꯅꯪꯒꯤ ꯋꯥꯈꯜꯗ ꯆꯍꯤ ꯀꯌꯥ ꯁꯨꯔꯝꯒꯅꯤ
ꯎꯝ ꯑꯗꯨꯗꯤ ꯑꯩ ꯎꯝ ꯍꯥꯏꯔꯣꯏꯒꯦꯗ
ꯆꯨꯝꯕ꯭ꯔꯥ ꯆꯨꯝꯗꯕ꯭ꯔꯥꯗꯣ ꯌꯦꯡꯒꯦ
ꯑꯣ ꯑꯗꯨꯗꯤ ꯑꯥ ꯀꯩꯅꯣꯗꯤ ꯍꯥꯏꯔꯣꯏꯁꯦ ꯑꯦꯛꯖꯦꯛ ꯑꯦꯛꯖꯦꯛꯇꯨꯗꯤ ꯍꯥꯏꯔꯣꯏꯁꯦ ꯀꯣ
ꯍꯣꯏ
ꯎꯝ ꯑꯩꯁꯦ ꯅꯪꯖꯦ ꯀꯨꯟꯗꯤ ꯁꯨꯔꯝꯅꯤ ꯀꯨꯟꯗꯤ ꯈꯔ ꯍꯦꯜꯂꯝꯃꯅꯤ
ꯍꯦꯜꯂꯦ ꯍꯣꯏ
ꯎꯝ ꯑꯗꯨꯕꯨ ꯀꯨꯟꯊ꯭ꯔꯥꯗꯤ ꯌꯧꯔꯣꯏ
ꯑꯍꯣꯏ ꯆꯨꯝꯃꯦ ꯑꯗꯣ ꯑꯦꯛꯖꯦꯛꯗꯤ ꯈꯪꯗꯕ
ꯑꯦꯛꯖꯦꯛꯇꯤ ꯍꯥꯏꯔꯒ ꯅꯪ ꯍꯣꯔꯦꯟ ꯍꯥꯏꯔꯁꯤꯗ
ꯑꯍꯦ ꯍꯦ ꯍꯦ ꯍꯦ ꯍꯦ ꯍꯦ
ꯈꯪꯗ꯭ꯔꯦ ꯑꯩꯁꯦ ꯅꯪ ꯑꯩꯉꯣꯟꯗꯒꯤ ꯑꯩꯒꯤ ꯃꯈꯥ ꯑꯥ ꯑꯣꯏꯔꯦ ꯍꯥꯏꯕ ꯍꯧꯖꯤꯛꯅ
ꯑꯥ ꯏꯃꯥ ꯏꯄꯥꯅ ꯈꯪꯉꯅꯤ ꯑꯦꯖꯦꯛꯗꯤ ꯅꯪ ꯈꯪꯉꯔꯣꯏ
ꯎꯝ ꯈꯪꯒꯅꯤꯗ
ꯑꯥꯍꯦ ꯍꯦ ꯍꯦ
ꯍꯝ
ꯍꯥꯏꯅꯤꯡꯗꯕ ꯑꯍꯥꯍꯥ ꯍꯥ
ꯎꯝ ꯍꯌꯦꯡ ꯍꯣꯔꯦꯟ ꯍꯥꯏꯕꯤꯒꯦꯕ
ꯍꯣꯏ ꯍꯣꯏ ꯍꯥꯏ ꯌꯥꯏ ꯑꯗꯨꯁꯨ
ꯎꯝ ꯑꯗꯨꯕꯨ ꯑꯩꯒꯤ ꯃꯈꯥꯗꯤ ꯑꯣꯏꯔꯦ ꯇꯥꯃꯣ ꯍꯥꯏꯔꯁꯨ
ꯇꯥꯃꯣꯗꯤ ꯍꯥꯏꯅꯤꯡꯗꯦꯗꯥ
ꯀꯔꯤ ꯀꯧꯗꯧꯕꯅꯣ ꯑꯗꯨꯗꯤ ꯗꯗꯥ ꯀꯧꯗꯧꯕ꯭ꯔꯥ ꯇꯥꯃꯣ ꯀꯧꯗꯧꯕ꯭ꯔꯣ
ꯎꯝ
ꯃꯤ ꯀꯌꯥ ꯁꯨꯕꯅꯣ ꯅꯪꯒꯤ ꯁꯤꯕ꯭ꯂꯤꯡꯁ
ꯃꯤ ꯌꯥꯝꯃꯦ ꯑꯩꯅ ꯈ꯭ꯋꯥꯏ ꯑꯍꯟꯅꯦ
ꯑꯣ ꯑꯣ
ꯑꯩꯒꯤ ꯃꯈꯥꯗ ꯃꯤ ꯃꯌꯥꯝ ꯂꯩꯌꯦ
ꯎꯝ ꯍꯝ
ꯑꯗꯨꯒꯤ ꯑꯩ ꯀꯣꯛ ꯆꯥꯛꯑꯒ ꯂꯩꯔꯦ ꯍꯧꯖꯤꯛ
ꯎꯝ
ꯇꯝꯅ ꯐꯥꯠꯇꯕꯒ
ꯑꯗꯨꯅꯤ ꯑꯩꯁꯨ ꯀꯣꯛ ꯁꯥꯔ ꯂꯩꯕꯅꯤ
ꯎꯝ
ꯎ ꯑꯗꯣ ꯀꯌꯥ ꯁꯨꯕꯅꯣ ꯍꯥꯏꯕꯅꯤꯗ ꯑꯩꯈꯣꯏꯁꯨ ꯌꯥꯝꯃꯦ ꯅꯪꯉꯣꯟꯗꯒꯤ ꯍꯦꯟꯒꯅꯤ ꯑꯗꯨꯁꯨ
ꯎꯝ ꯑꯩꯉꯣꯟꯗꯒꯤꯗꯤ ꯍꯦꯜꯂꯔꯣꯏꯍꯦ ꯑꯩꯅ ꯍꯦꯜꯂꯅꯤ ꯑꯗꯨꯗꯣ ꯍꯥꯏꯗꯣꯛꯄꯁꯨ ꯏꯀꯥꯏꯌꯦ ꯌꯥꯝꯃꯟꯕꯅꯤꯅ